ꯑꯣ ꯑꯗꯨ ꯑ ꯑꯗꯨꯅ ꯑꯩꯒꯤꯗꯃꯛꯇꯤ ꯑꯗꯨꯁꯦ ꯒ꯭ꯔꯦꯕꯤꯁꯦ ꯈꯔ ꯊꯤꯛ ꯑꯣꯏꯕ ꯃꯥꯜꯂꯤꯅꯦ ꯊꯣꯡꯕꯗꯀꯣ
ꯑ
ꯈꯪꯗꯦ ꯑꯩ ꯑꯩꯅ ꯑꯗꯨꯝ ꯆꯥꯔꯛꯄ ꯃꯇꯝꯁꯦ ꯃꯥꯒꯤ ꯒ꯭ꯔꯦꯕꯤꯁꯦ ꯇꯣꯡꯉꯥꯜꯂꯦ ꯑꯗꯨꯒ ꯃꯤꯠꯇꯨꯁꯨ ꯈꯔ ꯗꯥꯛ ꯑꯣꯏꯌꯦ ꯅꯀꯣ ꯑꯗꯣ ꯑꯗꯨ ꯑꯗꯨꯒꯨꯝꯕꯅ ꯃꯥꯜꯂꯦꯗ ꯑꯗꯨ ꯄꯪꯊꯣꯡ ꯊꯣꯡꯗꯤ ꯍꯥꯎꯔꯣꯏ ꯑꯗꯨ ꯊꯣꯡꯕ ꯃꯇꯝꯗꯁꯨ ꯑꯗꯨꯝ ꯑꯩꯅ ꯆꯥꯕ ꯃꯈꯩꯁꯦ ꯃꯤꯅ ꯊꯣꯡꯕꯤꯕ ꯑꯗꯨꯒ ꯅꯠꯇ꯭ꯔꯒ ꯑꯩꯅ ꯊꯣꯡꯕ ꯃꯇꯝꯗ ꯑꯗꯨꯝ ꯈꯔ ꯐꯖꯅ ꯊꯣꯛꯄꯒꯤꯔ ꯑꯗꯨꯝ ꯍꯥꯎꯋꯦꯅꯦ ꯑꯩꯗꯤ
ꯆꯨꯝꯃꯦ ꯃꯣꯏꯁꯦ ꯍꯣꯏ ꯍꯨꯏꯁꯦ ꯑꯥ ꯍꯣꯏ ꯄꯨꯔꯥ ꯍꯣꯏ ꯑꯥ ꯑꯥ ꯁꯟꯒꯨꯝꯅ ꯕꯤꯐ ꯑꯥ ꯀꯩꯅꯣ ꯃꯇꯣꯡ ꯉꯥꯛꯇꯁꯨ ꯌꯥꯎꯗꯕꯀꯣ ꯈꯔ ꯈꯤꯇꯪ ꯐꯦꯠꯁꯨ ꯃꯤꯛꯁ ꯇꯧꯋꯦ ꯑꯣꯁꯥꯒꯨꯝꯅꯁꯨ ꯄꯨꯔꯥ ꯐꯦꯠꯁꯨ ꯆꯠꯇꯕ ꯑꯣ ꯍꯣꯏ ꯑꯗꯨꯒꯤ ꯃꯅꯨꯡ ꯑꯣꯏꯕꯒꯤ ꯑꯩꯁꯨ ꯍꯣꯏ ꯍꯨꯏ ꯌꯥꯝ ꯄꯥꯝꯃꯤ
ꯈꯪꯗꯦ ꯍꯟꯗꯛ ꯑꯥ ꯈ꯭ꯔꯤꯁꯃꯥꯁ ꯀꯨꯝꯕꯗꯗꯤ ꯍꯨꯏ ꯑꯃ ꯀꯩꯅꯣ ꯇꯧꯁꯤꯔꯥ ꯍꯥꯏꯅ ꯏꯌꯥꯝꯕ ꯈꯣꯏꯗ ꯍꯥꯏꯁꯤꯔꯥꯅ ꯂꯩ ꯂꯩꯕꯅꯦ
ꯎꯝ ꯍꯨꯏꯒꯨꯝꯕꯁꯤꯀꯣ ꯃꯃꯜꯗꯤ ꯇꯥꯡꯏꯍꯦ ꯁꯤꯛꯁ ꯍꯟꯗ꯭ꯔꯦꯠꯔꯣ ꯁꯚꯦꯟ ꯍꯟꯗ꯭ꯔꯦꯗꯔꯣ
ꯀꯔꯤ ꯍꯟꯗ꯭ꯔꯦꯠ ꯅꯠꯇꯦꯍꯦ ꯑꯧ ꯑꯧ ꯑꯆꯥꯥ ꯄꯔ ꯀꯦꯖꯤ ꯀꯣ ꯑꯣ ꯄꯔ ꯀꯦꯖꯤꯗꯗꯤ ꯑꯩ ꯁꯨꯛꯂꯩ ꯑ ꯄꯔ ꯀꯦꯖꯤꯗꯤ ꯏꯝꯐꯥꯜꯗ ꯑꯩ ꯁꯨꯛꯂꯩ ꯂꯩꯗ꯭ꯔꯤꯀꯣ ꯏꯝꯐꯥꯜꯗꯗꯤ ꯌꯣꯟꯕꯁꯨ ꯈꯪꯗꯦꯅꯦ ꯑꯗꯣ ꯑꯥ ꯑꯈꯣꯢ ꯑꯩꯈꯣꯏꯅ ꯇꯃꯦꯡꯂꯣꯡ ꯂꯩꯕ ꯀꯥꯟꯗꯗꯤ ꯎꯝ ꯁꯤꯛꯁ ꯍꯟꯗ꯭ꯔꯦꯗꯔꯥ ꯍꯣꯏ ꯂꯩꯕꯗꯨꯀꯣ ꯁꯤꯛꯁ ꯍꯟꯗ꯭ꯔꯦꯗ ꯃꯥ ꯂꯦ ꯎꯝ
ꯎ ꯐꯣꯔ ꯑꯦꯛꯖꯥꯄꯜ ꯐꯣꯔ ꯑꯦꯛꯖꯄꯜ ꯃꯤ ꯑꯇꯣꯞꯄꯒꯤ ꯍꯨꯏꯁꯦ ꯄꯤꯔꯛꯈ꯭ꯔꯦ ꯍꯥꯏ ꯑꯗꯨ ꯍꯥꯠꯈ꯭ꯔꯦ ꯍꯥꯏ ꯑꯗꯨ ꯃꯣꯏꯅ ꯀꯦꯖꯤꯗꯒꯤ ꯑꯗꯨꯝ ꯁꯥꯕꯗꯣ ꯁꯤꯛꯁ ꯍꯟꯗ꯭ꯔꯦꯗ ꯁꯚꯦꯟ ꯍꯟꯗ꯭ꯔꯦꯗ ꯑꯗꯨ ꯑꯩꯁꯨ ꯍꯨꯏ ꯌꯣꯟꯕꯕꯨꯗꯤ ꯏꯝꯐꯥꯜꯗꯗꯤ ꯐꯪꯗꯦꯗꯥ ꯑꯗꯨꯁꯨ ꯍꯣꯏ ꯑꯗꯨꯃꯥꯏꯅ ꯃꯤꯅ ꯍꯥꯠ
ꯍꯥꯠꯂꯒ ꯍꯣꯏ ꯍꯣꯏ ꯃꯣꯏꯗꯨ ꯀꯣ ꯃꯥꯔꯀꯦꯠꯇꯗꯤ ꯑ ꯃꯥꯔꯀꯦꯠꯇꯗꯤ ꯌꯣꯟꯗꯦꯅꯀꯣ ꯃꯣꯏꯗꯤ
ꯍꯣꯏ ꯍꯣꯏ ꯍꯣꯏ ꯃꯣꯏ ꯃꯅꯤꯄꯨꯔꯗ ꯗꯣꯛ ꯂꯕꯔꯒꯨꯝꯕꯒꯤ ꯑꯃ ꯑꯦꯁꯣꯁꯤꯌꯦꯁꯟꯒꯨꯝꯕ ꯂꯩꯕꯒꯤꯀꯣ ꯑꯗꯣ ꯃꯣꯏꯅ ꯌꯣꯟꯍꯟꯗꯕ ꯑꯗꯨꯒꯨꯝꯕ ꯈꯔ ꯂꯩꯕꯅꯦ ꯑꯗꯨꯁꯨ ꯏꯃꯨꯡꯒꯨꯝꯕꯅ ꯍꯥꯠꯄꯒꯨꯝꯕꯗꯤ ꯑꯗꯨꯗꯤ ꯀꯩꯁꯨ ꯍꯥꯏꯅꯤ
ꯑꯥ ꯍꯣꯏ ꯍꯣꯏ ꯍꯣꯏ ꯃꯣꯏ ꯑꯗꯨꯝ ꯈꯪꯅꯔꯒ ꯀꯣ ꯌꯨꯝꯗ ꯍꯥꯠꯂꯗꯤ ꯑꯗꯨꯝ ꯀꯥꯏꯗ꯭ꯔꯦ ꯑꯗꯨꯗꯤ
ꯃꯅꯤꯄꯨꯔ ꯗꯣꯛ ꯑꯦꯁꯣꯁꯤꯌꯦꯁꯟ ꯑꯃ ꯂꯩꯕꯅꯦ ꯑꯥ ꯍꯨꯏꯒꯨꯝꯕ ꯍꯣꯝꯂꯦꯁ ꯇꯧꯔꯗꯤ ꯃꯣꯏꯅ ꯑꯗꯨꯝ ꯂꯣꯏ ꯌꯦꯡꯁꯤꯟꯈ꯭ꯔꯅꯦꯕꯀꯣ
ꯎꯝ ꯎꯝ ꯑꯗꯨ ꯑꯗꯨꯒꯨꯝꯕ ꯑꯃꯔꯣꯝꯁꯨ ꯑꯗꯨꯝ ꯐꯩꯌꯦꯅꯦ ꯃꯣꯏꯅ ꯑꯗꯨꯝ ꯌꯦꯡꯁꯤꯟꯕꯗꯨꯀꯣ ꯑꯃꯔꯣꯝ ꯍꯥꯏꯔꯗꯤ
ꯑ ꯍꯣꯏ ꯑꯃꯃꯝꯗꯣ ꯑꯗꯨꯝ ꯐꯩ ꯍꯣꯏ ꯆꯦ ꯆꯦꯔꯤꯇꯤ ꯆꯦꯔꯤꯇꯤꯒꯤ ꯏꯁꯇꯥꯏꯜꯗꯀꯣ ꯑꯗꯨꯒ ꯃꯣꯏ ꯍꯨꯏꯒꯨꯝꯕꯁꯨ ꯌꯥꯝ ꯌꯣꯜꯂꯦꯗ ꯀꯣꯜꯗꯔꯅꯤꯇ꯭ꯔꯤꯚꯔꯒꯨꯝꯕꯀꯣ
ꯑꯣ ꯑꯣ
ꯎꯝ ꯅꯪꯗꯤ ꯍꯨꯏ ꯍꯨꯏ ꯕ꯭ꯔꯤꯠꯇꯤ ꯀꯝꯕꯅ ꯈ꯭ꯋꯥꯏ ꯄꯥꯝꯒꯦ
ꯑꯩꯗꯤ ꯑꯗꯨꯝ ꯌꯦꯡꯕꯗꯀꯣ ꯖꯔꯃꯟ ꯁꯦꯐꯔꯠꯁꯤꯅ ꯕꯦꯁ ꯇꯥꯏ ꯑꯩꯒꯤꯗꯃꯛꯇꯤ
ꯑꯣꯀꯦ
ꯖꯔꯃꯟ ꯍꯥꯏꯕꯗꯤ ꯌꯥꯝ ꯀꯩ ꯍꯥꯏꯁꯤꯔꯥ ꯈꯪꯗꯦꯗ ꯌꯥꯝꯅ ꯁꯥꯔꯞ ꯑꯣꯏꯔꯒ ꯈꯪꯗꯦꯅꯦ ꯑꯗꯨ ꯅꯍꯥꯟꯁꯦ ꯀꯔꯤ ꯕ꯭ꯔꯤꯠꯔ ꯑꯩ ꯑꯃꯨꯔꯛꯇꯤ ꯍꯡꯈ꯭ꯔꯕꯅꯦ ꯑꯗꯨꯒ ꯍꯥꯏꯔꯒ ꯎꯝ ꯀꯥꯎꯈ꯭ꯔꯦ ꯃꯣꯏꯒꯤ ꯕ꯭ꯔꯤꯠ ꯁꯤ ꯑ ꯎ ꯄꯨꯔꯥ ꯃꯣꯏ ꯈꯨꯠꯆꯥꯎꯗꯣ ꯇꯥꯏꯒꯔ ꯒꯨꯃꯥꯏꯅ ꯆꯥꯎꯋꯤꯅꯦ ꯇꯥꯏꯒꯔ ꯍꯥꯏꯔꯤꯁꯤ ꯌꯥꯝ ꯐꯨꯜ ꯀꯩꯅꯣ ꯐꯨꯜꯂꯤ ꯒꯣꯜꯗꯤ ꯅꯠꯇꯕ ꯑꯗꯨꯕꯨ ꯑꯗꯨꯝ ꯍꯥꯐ ꯂꯩꯗꯅꯀꯣ ꯑꯗꯨꯝꯍꯥꯏꯅ ꯆꯥꯎꯕ ꯑꯗꯨꯒ ꯃꯣꯏꯒꯤ ꯐꯔꯗꯣ ꯄꯨꯔꯥ ꯀꯔꯤ ꯍꯥꯏꯁꯤꯔꯥ ꯋꯥꯏꯠ ꯑꯣꯏꯔꯒ ꯀꯣ
ꯑꯥ
ꯑꯥ ꯃꯥꯒꯤ ꯕ꯭ꯔꯤꯠꯇꯨ ꯀꯔꯤꯔꯥ ꯃꯣꯏ ꯍꯥꯏꯕꯗꯨ
ꯅꯪ ꯃꯦꯠ ꯃꯦꯁ ꯀꯨꯝꯕ ꯃꯦꯁ ꯇꯤꯐꯇꯨꯔꯣ ꯇ ꯇꯤ ꯄꯇꯟꯃꯦꯁ ꯏꯁꯇꯤꯞ ꯔꯣ ꯀꯝꯕ ꯕ꯭ꯔꯤꯗꯅꯣ ꯃꯥ ꯑ ꯃꯇꯨꯗꯨ ꯀꯃꯥꯏꯅ ꯇꯧꯒꯦ
ꯑꯗꯨ ꯌꯥꯝ ꯄꯐ꯭ꯂꯤ ꯑꯣꯏꯌꯦ
ꯐ꯭ꯔꯥꯁꯤ ꯐ꯭ꯔꯥꯁꯤꯒꯨꯝꯕꯗꯤ ꯑ ꯇꯤꯄꯦꯇꯟ ꯑꯥ ꯃꯦꯃꯨꯂꯤꯠ ꯃꯦꯃꯨꯂꯤꯠ ꯍꯥꯏꯕꯗꯤ ꯇꯥꯈ꯭ꯔꯕꯣ ꯃꯣꯏ ꯃꯦꯃꯣꯂꯤꯠ ꯍꯥꯏꯅ ꯄꯨꯔꯥ ꯑꯉꯧꯕ ꯕ꯭ꯔꯤꯇꯣ ꯑꯥ ꯀꯩꯅꯣ ꯗꯣꯂꯤꯒꯨꯝꯕ ꯃꯥꯟꯕꯗꯣ
ꯑ ꯑꯥ ꯑꯗꯨ ꯑꯗꯨꯒꯨꯝꯕ ꯅꯠꯇꯦ ꯍꯧꯖꯤꯛ ꯑꯩꯒꯤꯁꯤꯗꯤꯀꯣ ꯑꯥ ꯑꯩꯁꯦ ꯌꯥꯝ ꯉꯛꯃꯟꯕꯒꯤꯑꯥ ꯃꯃꯤꯡꯗꯣ ꯍꯪꯉꯝꯔꯒ ꯑꯁꯤ ꯕ꯭ꯔꯤꯠꯅꯤ ꯑꯦ ꯅꯗꯤ ꯍꯥꯏꯔꯝꯕꯅꯦꯕ ꯃꯄꯨ ꯍꯣꯏꯁꯤꯅ ꯀꯣ ꯑꯗꯨ ꯑꯩ ꯀꯥꯎꯊꯣꯛꯈ꯭ꯔꯦ ꯄꯨꯔꯥꯅꯦ ꯌꯥꯝ ꯆꯥꯎꯋꯦ ꯑꯗꯨꯒ ꯑꯁ ꯃꯃꯤꯡꯁꯨ ꯍꯧꯖꯤꯛ ꯑꯩꯒꯤ ꯀꯣꯛꯇ ꯁꯨꯡꯛꯂꯥꯛ ꯂꯥꯛꯇꯦ
ꯑꯗꯨꯒ ꯋꯥꯏꯠ ꯄꯦꯜ ꯋꯥꯏꯠꯇ ꯂꯥꯛꯄ꯭ꯔꯣ ꯄꯨꯔꯥ ꯉꯧꯕ꯭ꯔꯣ ꯑꯣꯔ ꯀꯝꯕ ꯀꯔꯝꯕ
ꯋꯥꯏꯠ ꯋꯥꯏꯠꯇ ꯂꯥꯛꯑꯦ ꯃꯥꯒꯤ ꯃꯇꯨꯗꯣꯀꯣ
ꯑꯣꯀꯦ ꯈꯪꯉꯦ ꯈꯔ ꯑꯗꯨꯒ ꯑꯥ ꯀꯦꯇꯜꯒꯨꯝꯕꯗ ꯀꯩꯅꯣ ꯇꯧꯕꯗꯨꯔꯣ ꯑꯃ ꯍꯥꯢꯗꯤꯡ ꯍꯥꯢꯗꯔꯒꯨꯝꯕꯗ ꯆꯟꯕ꯭ꯔꯣ
ꯍꯦꯗꯔ
ꯍꯣꯏ ꯍꯣꯏ ꯑꯥ ꯀꯩꯅꯣ ꯁꯥꯒꯨꯝꯕ ꯒꯣꯠꯀꯨꯝꯕ ꯁꯤꯞꯀꯨꯝꯕꯗ ꯍꯔꯠ ꯇꯧꯕ ꯍꯨꯏꯒꯨꯝꯕꯗꯨꯔꯣ
ꯑꯗꯨ ꯑꯗꯨ ꯑꯗꯨ ꯍꯣꯏ ꯑꯗꯨꯗꯤ ꯑꯗꯨꯝ ꯆꯥꯎꯋꯤꯅꯦ ꯃꯣꯏꯁꯦꯀꯣ
ꯎꯝ ꯑꯩ ꯃꯤꯡꯁꯨ ꯅꯪꯒꯤ ꯍꯨꯏ ꯑꯗꯨ ꯃꯤꯡ ꯀꯥꯎꯊꯣꯛꯈ꯭ꯔꯦ ꯑꯗꯣ
ꯑꯩ ꯍꯣꯔꯦꯟ ꯀꯣ ꯑꯩ ꯍꯣꯔꯦꯟ ꯒꯨꯒꯜ ꯁꯔꯁ ꯇꯧꯔꯒ ꯎꯔꯗꯤ ꯑꯩ ꯍꯣꯔꯦꯟ ꯀꯩꯅꯣ ꯇꯧꯔꯛꯀꯦ ꯎꯝ ꯏꯁꯀ꯭ꯔꯤꯟ ꯁꯣꯠ ꯇꯧꯔ ꯊꯥꯔꯛꯀꯦ ꯑꯗꯨ ꯕ꯭ꯔꯤꯗ ꯇꯣ ꯑꯃꯗꯤ ꯎꯔꯦ ꯑꯩꯈꯣꯏꯒꯤ ꯑꯦꯔꯤꯌꯥ ꯁꯤꯗꯀꯣ ꯌꯥꯝ ꯆꯥꯎꯔꯒ ꯑꯗꯨꯁꯨ ꯑꯗꯨꯝ ꯐꯖꯩ ꯑꯩꯒꯤ ꯋꯥꯈꯜꯗꯗꯤ
ꯑꯣꯀꯦ ꯑꯩꯗꯃꯛꯇꯤ ꯍꯣꯏ ꯑꯥ ꯃꯅꯤꯄꯨꯔ ꯃꯅꯤꯄꯨꯔꯒꯤꯗꯃꯛꯇꯤ ꯃꯅꯤꯄꯨꯔꯒꯨꯝꯕ ꯑꯣꯔ ꯒꯥꯔꯗ ꯗꯣꯛ ꯄꯥꯝꯃꯗꯤ ꯖꯃꯟ ꯁꯦꯐꯔ ꯀꯨꯝꯕꯅ ꯐꯦꯝꯅꯤꯗꯣ ꯖꯔꯃꯟ ꯁꯦꯐꯔꯅ ꯈ꯭ꯋꯥꯏ ꯐꯩ ꯑꯗꯨꯁꯨ ꯈꯤꯇꯪ ꯑꯗꯨꯗꯒꯤ ꯑꯦꯛꯁꯄꯦꯟꯁꯤꯞ ꯀꯨꯝꯕ ꯄꯥꯝꯃꯗꯤ ꯍꯥꯏꯗꯤ ꯀꯩꯕ ꯍꯣꯏ ꯃꯦꯁꯇꯤꯞ ꯇꯤꯚꯤꯇꯟ ꯃꯦꯁꯇꯤꯐ ꯀꯨꯝꯕꯀꯣ
ꯑꯥ
ꯆꯥꯎꯅ ꯂꯥꯛꯀꯅꯤ
ꯑ ꯑꯗꯨꯒ ꯄꯤꯛꯄ ꯄꯤꯛꯄꯗꯨ ꯀꯔꯤ ꯍꯥꯏꯕ꯭ꯔꯥ ꯄꯥꯛ ꯍꯥꯏꯕ꯭ꯔꯥ
ꯕꯛ ꯑ ꯕꯛ ꯕꯛ ꯀꯨꯝꯕꯗꯤ ꯄꯥꯝꯕꯔꯣ
ꯑ ꯑꯩꯗꯤ ꯃꯁꯛꯇꯣ ꯀꯌꯥꯝ ꯑꯗꯨꯝ ꯌꯦꯡꯔꯗꯤ ꯅꯨꯡꯁꯤꯗ ꯑꯗꯨꯕꯨ ꯌꯥꯝ ꯄꯥꯝꯕꯗꯤ ꯑꯣꯏꯗꯦꯗ
ꯎꯝ ꯍꯣꯏ ꯃꯣꯏ ꯁꯦꯡꯅ ꯍꯥꯏꯔꯗꯤ ꯃꯣꯏ ꯍꯣꯏ ꯍꯥꯏꯕ꯭ꯔꯤꯠ ꯉꯥꯛꯇꯅꯦꯕꯀꯣ ꯑꯗꯣ ꯃꯣꯏ ꯄ꯭ꯔꯣꯕ꯭ꯂꯦꯝ ꯌꯥꯝ ꯂꯩꯕꯅꯦ ꯕꯛꯀꯨꯝꯕꯁꯤꯀꯣ ꯑꯗꯨꯒꯤ ꯑꯩꯗꯤ ꯍꯣꯏ ꯕꯛꯀꯨꯝꯕ ꯑꯩꯅ ꯈ꯭ꯋꯥꯏ ꯍꯨꯏ ꯃꯆꯥ ꯄꯥꯝꯃꯥꯗꯤ ꯑꯩꯗꯤ ꯀꯩ ꯀꯧꯕꯀꯣ ꯎꯝ ꯃꯤꯡꯁꯦ ꯂꯣꯏ ꯀꯥꯎꯊꯣꯛꯀꯅꯤ ꯍꯣꯏ ꯑꯗꯨꯁꯨ ꯕꯛꯀꯨꯝꯕꯗꯤ ꯗꯤ ꯍꯣꯏ ꯍꯦꯜꯗ ꯍꯦꯜꯗ ꯏꯁꯨ ꯌꯥꯝ ꯂꯩ ꯑꯗꯨꯒ ꯅꯦꯆꯔꯦꯜ ꯅꯦꯆꯔꯦꯜꯁꯨ ꯅꯠ
ꯑꯗꯣ ꯃꯣꯏ ꯆꯥꯕꯒꯨꯝꯕꯁꯤꯗꯤ ꯌꯥꯝꯅ ꯀꯩꯅꯣ ꯑꯣꯏꯕ꯭ꯔꯥ ꯌꯥꯝ ꯁꯦꯂꯦꯛꯇꯤꯞ ꯑꯣꯏꯕ꯭ꯔꯥ
ꯆꯥꯕꯁꯤ ꯁꯦꯂꯦꯛꯇꯤꯚ ꯄꯪꯆꯥ ꯆꯥꯢꯗ ꯄꯪꯆꯥ ꯆ ꯆꯕ ꯍꯥꯏꯕ ꯥꯅꯪꯅ ꯐꯤꯠꯁꯀꯨꯝꯕꯗꯩꯩ ꯂꯥꯛꯑꯗꯤ ꯃꯣꯏ ꯄꯪꯆꯥ ꯆꯥꯔꯣꯏ ꯑꯗꯨꯁꯨ ꯄꯪꯆꯥ ꯅꯪꯅ ꯀꯧꯕꯔꯥ ꯑꯩꯈꯣꯏꯒꯤ ꯆꯥꯛꯀꯨꯝꯕ ꯄꯤꯔꯗꯤ ꯍꯣꯏ ꯈꯤꯇꯪ ꯗꯥꯥꯏꯚꯔꯁ ꯈꯔꯥ ꯇꯧꯏ
ꯎꯍꯨꯝꯍꯨꯝ
ꯃꯣꯏ ꯗꯣꯛ ꯐꯤꯠ ꯑꯃ ꯂꯩ ꯑꯗꯨꯗꯣ ꯑꯗꯨꯝ ꯄꯤꯔꯗꯤ ꯗꯣꯛ ꯐꯤꯠ ꯉꯥꯛꯇ ꯆꯠꯀꯅꯤ ꯑꯗꯨꯗꯤ ꯆꯥꯛꯀꯨꯝꯕ ꯑꯃꯨꯛꯀ ꯆꯥꯔꯣꯏ ꯑꯗꯨꯁꯨ ꯅꯪꯅ ꯆꯥꯛ ꯑꯃꯨꯛꯀ ꯄꯤꯔꯗꯤ ꯍꯣꯏ ꯗꯣꯛ ꯐꯤꯠ ꯀꯨꯝꯕꯁꯦ ꯑꯃꯨꯛꯀ ꯌꯥꯝ ꯄꯥꯛꯆ ꯆꯥꯔꯣꯏ ꯑꯗꯨꯒ ꯃꯥꯅ ꯑꯗꯨꯝ ꯂꯣꯏ ꯆꯥꯒꯅꯤ ꯑꯗꯨꯅꯗꯤ ꯑꯃꯨꯛꯀ ꯅꯪꯗꯤ ꯍꯨꯏꯒꯨꯝꯕꯗꯤ ꯑꯆꯧꯕ ꯄꯥꯝꯕ꯭ꯔꯣ ꯑꯄꯤꯛꯄ ꯄꯥꯝꯕ꯭ꯔꯣ
ꯑ ꯑꯩꯗꯤ ꯑꯗꯨꯝ ꯌꯥꯝ ꯄꯤꯛꯄꯁꯨ ꯄꯥꯝꯗꯦꯗ ꯍꯨꯏ ꯍꯥꯏꯕꯁꯦ ꯀꯔꯤ ꯍꯥꯏꯁꯤꯔ ꯑꯩꯈꯣꯏꯒꯤ ꯑꯗꯨꯝ ꯖꯔꯃꯟ ꯁꯦꯐꯔꯗ ꯑꯗꯨ ꯈꯣꯏꯒꯤ ꯁꯥꯏꯖ ꯀꯣ
ꯎꯝ
ꯑꯗꯨꯒꯨꯝꯕ ꯁꯥꯏꯖ ꯑꯗꯨꯝ ꯄꯥꯝꯃꯤꯗ ꯄꯤꯛꯃꯜꯂꯁꯨ ꯂꯩꯗꯅ ꯀꯩꯅꯣ ꯇꯧꯋꯦ ꯑꯗꯨꯝ ꯑꯗꯨꯒꯤ ꯁꯥꯏꯖꯇꯨꯗ ꯄꯥꯝꯃꯦꯗ
ꯍꯣꯏ ꯑꯩꯗꯤ ꯆꯥꯡ ꯆꯥꯡ ꯑꯃꯗ ꯄꯝꯕ ꯌꯥꯕ ꯈꯔ ꯆꯥꯎꯕꯀꯣ
ꯑꯗꯨꯒꯨꯝꯕ ꯄꯥꯝꯃꯤ ꯑ ꯑꯩꯅ ꯍꯣꯔꯦꯟ ꯑꯩꯁꯨ ꯐꯣꯇꯣ ꯊꯥꯔꯛꯀꯦ ꯑꯗꯨ
ꯑꯥ ꯑꯗꯨ ꯅꯈꯣꯏꯗꯤ ꯍꯨꯏ ꯂꯣꯏꯕ꯭ꯔꯥ
ꯍꯨꯏ ꯌꯣꯛꯀ꯭ꯔꯝꯃꯦ ꯌꫭꯛ ꯌꯣꯛꯇ꯭ꯔꯦ ꯍꯧꯖꯤꯛꯗꯤ ꯁꯤꯒ꯭ꯔꯦ ꯍꯧꯗꯣꯡ ꯑꯣꯏꯅꯀꯣ
ꯑꯣ ꯑꯣ ꯑꯣ ꯍꯨꯏꯁꯦ ꯎꯝ ꯍꯨꯏꯁꯦ ꯌꯣꯛꯄꯁꯦ ꯑꯗꯨꯝ ꯅꯨꯡꯗꯤ ꯅꯨꯡꯁꯤꯕꯅꯦꯗ
ꯃꯤꯒꯨꯝꯅ ꯆꯥꯛ ꯆꯥꯥꯏꯗ
ꯑꯗꯨꯒ ꯆꯥꯅꯤꯡꯗꯕ ꯃꯇꯝꯁꯨ ꯂꯩꯌꯦꯅꯦ ꯃꯣꯏꯁꯨ ꯏꯟꯁꯥꯡ ꯒꯨꯝꯕ ꯍꯥꯎꯇ꯭ꯔꯗꯤꯀꯣ
ꯑ ꯍꯣꯏ ꯅꯪꯅ ꯁꯥ ꯉꯥꯛꯇ ꯄꯤꯖꯈ꯭ꯔꯗꯤ ꯁꯥ ꯉꯥꯛꯇꯒꯤ ꯈꯟꯈ꯭ꯔꯅꯤ ꯑꯗꯣ ꯆꯥꯡ ꯑꯃꯗ ꯇꯧꯔꯗꯤ ꯍꯣꯏ ꯑꯗꯨꯝ ꯆꯥꯕꯅꯦ ꯍꯣꯏ ꯄꯤꯀꯤ ꯇꯧꯕ ꯍꯣꯏ ꯌꯥꯎꯕꯅꯦ ꯍꯣꯏ
ꯑ ꯑ
ꯏꯁꯤꯡꯒꯨꯝꯕ ꯏꯔꯨꯕꯁꯤꯗꯤ
ꯍꯨꯏ ꯍꯨꯏꯒꯨꯝꯕꯅ ꯐꯩꯗ
ꯎꯝ ꯑꯗꯨꯅ ꯐꯩꯌꯦ ꯍꯣꯏ
ꯍꯧꯗꯣꯡꯒꯨꯝꯕꯗꯤ ꯏꯔꯨꯕꯤꯕꯁꯨ ꯏꯔꯨꯕ ꯐꯔꯛ ꯌꯥꯝ
ꯃꯣꯏꯗꯤ ꯍꯣꯏ ꯌꯥꯝ ꯀꯤꯕꯅꯦ ꯏꯁꯤꯡꯕꯨꯁꯨ ꯌꯥꯝꯅ ꯑꯗꯨꯒ ꯂꯩꯗꯅꯀꯣ ꯑꯣ ꯈꯣꯠꯂꯒ ꯀꯣ ꯀꯔꯤ ꯏꯔꯨꯕ꯭ꯔ ꯍꯥꯏꯔꯒ ꯂꯣꯏꯅ ꯃꯦꯁ ꯑꯞ ꯇꯧꯕꯅꯦ
ꯍꯣꯏ ꯍꯣꯏ ꯍꯣꯏ ꯑꯩꯈꯣꯏ ꯍꯧꯗꯣꯡ ꯍꯣꯏ ꯏꯁꯤꯡ ꯃꯅꯥꯛꯇ ꯂꯥꯛꯄ ꯌꯥꯗꯦꯕꯀꯣ ꯑꯗꯨꯝ ꯈꯣꯠꯄ ꯍꯧꯔꯅꯤ ꯑꯗꯩ ꯍꯣꯏ ꯍꯨꯏ ꯍꯨꯏꯒꯨꯝꯕꯗꯗꯤ ꯑꯗꯨꯒꯨꯝꯕ ꯕꯦꯔꯥ ꯕꯦꯔꯥꯗꯤ ꯂꯩꯇꯦ
ꯂꯩꯇꯦꯗ ꯃꯣꯏꯗꯤꯀꯣ
ꯎꯝ ꯑꯗꯨ ꯂꯣꯀꯦꯜ ꯑꫭꯏꯔꯗꯤ ꯑꯃꯨꯛꯀ ꯃꯣꯏꯅꯗꯤ ꯗꯁꯕꯤꯟꯒꯨꯝꯕ ꯅꯥꯂꯥꯒꯨꯝꯕꯗꯀꯣ ꯑꯃꯨꯛꯀ ꯑꯗꯨꯒꯨꯝꯕꯒꯤ ꯕꯦꯔꯥꯁꯨ ꯈꯔ ꯂꯩ
ꯎꯝ
ꯍꯧꯗꯣꯡꯅꯗꯤ ꯈꯔ ꯀ꯭ꯂꯤꯟꯕꯨꯗꯤ ꯇꯧꯋꯦ
ꯍꯣꯏ ꯍꯣꯏ ꯎꯝ ꯑꯗꯨ ꯐꯔꯦꯅꯦ ꯍꯧꯗꯣꯡꯒ ꯀꯩꯅꯣ ꯍꯨꯏꯒꯤ ꯋꯥꯔꯤꯗꯤ ꯌꯥꯝ ꯇꯧꯔꯦ ꯅꯪ ꯑ ꯑ ꯅꯪꯒꯤ ꯀꯩꯅꯣ ꯑꯥꯎꯠꯐꯤꯠꯀꯨꯝꯕꯗꯤ ꯀꯔꯝꯕꯁꯤꯅ ꯅꯪꯉꯣꯟꯗ ꯈ꯭ꯋꯥꯏꯗꯩ ꯀꯝꯐꯣꯔꯇꯦꯕꯜ ꯑꯣꯏꯕ꯭ꯔ
ꯑꯥꯎꯠꯐꯤꯠ ꯐꯣꯔ ꯑꯦꯛꯖꯥꯝꯄꯜ ꯑꯩꯗꯤ ꯑꯥꯎꯠꯐꯤꯠ ꯑ ꯀꯣꯇꯟ ꯁꯔꯠꯀꯨꯝꯕ ꯑꯦ ꯀꯦꯖ꯭ꯋꯦꯜ ꯀꯦꯖ꯭ꯋꯦꯜ ꯀꯣꯇꯟ ꯁꯔꯠꯀꯨꯝꯕ ꯑꯗꯨꯒꯨꯝꯕ ꯄꯥꯝꯃꯦ
ꯑ ꯑꯩꯁꯨ ꯑꯗꯨꯝ ꯀꯩꯅꯣ ꯑꯗꯨꯝ ꯀꯝꯐꯣꯔꯇꯦꯕꯜ ꯑꯣꯏꯕꯀꯣ
ꯑꯥ
ꯑꯣꯏꯕ ꯑꯗꯨꯝ ꯑꫭ ꯁꯝꯃꯔ ꯍꯥꯏꯔꯗꯤ ꯀꯣꯇꯟ ꯄꯦꯟ ꯑꯁ ꯌꯥꯝꯅ ꯑꯗꯨꯝ ꯂꯥꯏꯠ ꯑꯣꯏꯕꯒꯨꯝꯕꯗꯣ ꯑꯗꯨꯒꯨꯝꯕ ꯑꯗꯨꯝ ꯈꯔ ꯂꯨꯁ ꯐꯤꯠꯇꯤꯡꯒꯨꯝꯕ ꯄꯥꯝꯃꯦ
ꯍꯣꯏ ꯁꯤꯟꯊꯦꯊꯤꯛ ꯅꯥꯏꯂꯣꯟꯒꯨꯝꯕꯗꯤ ꯑꯈꯣꯏ ꯈꯤꯇꯪ ꯍꯣꯏ ꯆꯥ ꯁꯥꯍꯜꯂꯦ
ꯏꯁꯀꯤꯟ ꯕ꯭ꯔꯤꯗꯦꯕꯜ ꯑꯣꯏꯗꯦꯕ ꯑꯣꯢꯗꯕꯅꯤꯅꯀꯣ ꯑꯗꯨꯕꯨꯗꯤ ꯈꯔ ꯇꯧꯋꯦ
ꯎꯝ ꯅꯪꯗꯤ ꯑꯥ ꯑꯥꯎꯠꯐꯤꯠ ꯑ ꯁꯨꯁ ꯀꯨꯝꯕꯗꯤ ꯀꯝꯕ
ꯁꯨꯁ ꯀꯨꯝꯕꯁꯦ ꯑ ꯏꯗꯤꯄꯦꯟꯁ ꯍꯥꯏꯕꯗꯤ ꯑꯩꯈꯣꯏ ꯐꯣꯔꯃꯦꯜꯒꯨꯝꯕ ꯑꯣꯏꯔꯗꯤ ꯑꯣꯕ꯭ꯌꯁꯂꯤ ꯐꯣꯔꯃꯦꯜ ꯑꯣꯏꯕ ꯈꯔ ꯒ꯭ꯔꯥꯟ ꯑꯣꯏꯕ ꯐꯪꯁꯟꯒꯨꯝꯕ ꯑꯣꯏꯔꯒꯗꯤ ꯑꯣꯕ꯭ꯌꯁꯂꯤ ꯑꯈꯣꯏ ꯑꯗꯨꯝ ꯍꯤꯜꯁ ꯍꯥꯏ ꯍꯤꯜꯁ ꯑꯗꯨꯗꯤ ꯑꯗꯨꯝ ꯍꯥꯞꯈ꯭ꯔꯦꯗ ꯃꯣꯁꯂꯤ ꯀꯣ ꯑꯗꯨꯒ ꯑꯗꯨꯝ ꯑꯥꯎꯇꯤꯡꯒꯨꯝꯕ ꯒꯨꯝꯕ ꯆꯠꯂꯗꯤ ꯃꯣꯁꯂꯤ ꯁ꯭ꯅꯤꯀꯜꯁꯀꯨꯝꯕ ꯅꯠ ꯅꯠꯇ꯭ꯔꯒ ꯁꯥꯃꯜꯂꯗꯤ ꯑꯣ ꯂꯩ ꯈꯔ ꯑꯣꯄꯟ ꯐꯨꯗꯋꯦꯔꯒꯨꯝꯕꯀꯣ
ꯎꯝ
ꯑꯗꯨꯒꯨꯝꯕ ꯑꯗꯨꯝ ꯈꯔ ꯇꯣꯡꯉꯦ ꯑꯗꯨꯒ ꯖꯤꯟꯁ ꯀꯨꯝꯕꯁꯨ ꯑꯗꯨꯝ ꯀꯩꯅꯣ ꯑꯣꯏꯌꯦ ꯌꯥꯝ ꯍꯧꯖꯤꯛ ꯁꯥꯕ ꯃꯇꯝꯗꯗꯤ ꯖꯤꯟꯁꯁꯦ ꯀꯝꯐꯣꯔꯇꯦꯕꯜ ꯑꯣꯏꯗꯦꯗ ꯖꯤꯟꯁ ꯍꯥꯏꯔꯒꯁꯨ ꯌꯥꯝꯅ ꯃꯥꯒꯤ ꯐꯦꯕ꯭ꯔꯤꯛ ꯈꯔ ꯑ ꯑꯄꯥꯕ ꯂꯩꯌꯦꯅꯀꯣ
ꯑꯥ
ꯗꯤ ꯑꯗꯨꯝ ꯌꯥꯏꯌꯦ ꯅꯠꯇ꯭ꯔꯒ ꯖꯤꯟꯁ ꯍꯥꯏꯔꯗꯤ ꯖꯤꯟꯁ ꯁ꯭ꯀꯔꯠꯀꯨꯝꯕ ꯑꯥ ꯍꯧꯖꯤꯛ ꯁꯝꯃꯔꯒꯨꯝꯕ ꯍꯥꯏꯔꯒꯗꯤꯀꯣ ꯈꯔ ꯀꯝꯐꯣꯔꯇꯦꯕꯜ ꯑꯣꯏꯁꯦ ꯍꯥꯏꯔꯗꯤ ꯑꯗꯨ ꯄꯦꯟꯁꯀꯨꯝꯕꯗꯤ ꯍꯧꯖꯤꯛꯇꯤ ꯁꯝꯃꯔꯗꯤ ꯇꯣꯡꯕ ꯉꯝꯗꯦꯗ
ꯍꯣꯏ ꯖꯤꯟꯁ
ꯅꯪꯗꯤ ꯇꯣꯡꯕ꯭ꯔꯥ ꯁꯝꯃꯔꯗ ꯖꯤꯟ ꯖꯤꯟꯁ
ꯍꯥꯏꯗꯤ ꯑ ꯑꯥ ꯀꯩꯅꯣ ꯎꯝ ꯇ꯭ꯔꯦꯛ ꯁꯨꯠꯀꯨꯝꯕ ꯀꯣ ꯅꯠꯇ꯭ꯔꯗꯤ ꯍꯣꯏ ꯀꯤꯡ ꯑꯩꯃꯥꯟꯅꯕ ꯑꯃ ꯑꯩꯈꯣꯏ ꯊꯕꯛ ꯇꯧꯃꯤꯟꯅꯕ ꯏꯕꯥꯅꯤ ꯁꯇꯔꯗꯦꯒ ꯁꯟ ꯗꯤ ꯑꯗꯨꯝ ꯋꯥꯀꯤꯡ ꯆꯠꯂꯦꯕꯀꯣ
ꯑ ꯑ
ꯒꯨꯨꯝꯕꯗ ꯍꯣꯏ ꯚ꯭ꯔꯤꯗꯦꯕꯜ ꯑꯣꯏꯅ ꯄꯥꯝꯃꯤ ꯅꯠꯇ꯭ꯔꯗꯤ ꯌꯥꯝ ꯋꯥꯢ
ꯑꯗꯨꯅꯦ ꯁꯝꯃꯔꯁꯦ ꯍꯧꯖꯤꯛꯇꯤ ꯑꯁꯤꯗꯁꯨ ꯌꯥꯝ ꯁꯥꯒꯠꯈ꯭ꯔꯦꯅꯦꯀꯣ
ꯍꯣꯏ ꯅꯪꯗꯤ ꯁꯝꯃꯔ ꯄꯥꯝꯕ꯭ꯔꯣ ꯋꯤꯟꯇꯔ ꯄꯥꯝꯕ꯭ꯔꯣ
ꯑꯩꯁꯦꯀꯣ ꯑꯩꯁꯦ ꯑꯩ ꯑꯩꯗꯤ ꯑꯗꯨꯝ ꯁꯝꯃꯔ ꯄꯥꯝꯃꯦ
ꯑꯣꯀꯦ ꯁꯝꯃꯔ ꯏꯁꯄ꯭ꯔꯤꯡ ꯑꯣꯇꯝ ꯋꯤꯟꯇꯔ ꯀꯝꯕ ꯄꯥꯝꯒꯦ
ꯑ ꯍ ꯍꯥ ꯑꯩꯗꯤ ꯑ ꯑꯩ ꯎꯝ ꯎꯝ ꯁꯝꯃꯔ ꯁ꯭ꯄ꯭ꯔꯤꯡ ꯑꯣꯇꯝ ꯋꯤꯟꯇꯔ ꯃꯥ ꯃꯥꯒꯤ ꯁꯤꯖꯟ ꯂꯣꯏꯅ ꯅꯨꯡꯁꯤꯕꯗꯤ ꯂꯩ ꯑꯗꯨꯕꯨ ꯑꯩꯒꯤꯗꯃꯛ ꯑꯩꯒꯤ ꯑꯩꯒꯤ ꯕꯣꯗꯤꯒꯤꯗꯃꯛ ꯑꯦꯗꯖꯁ ꯇꯧꯕ ꯅꯨꯡꯉꯥꯏꯕ ꯍꯥꯏꯔꯗꯤ ꯁꯝꯃꯔꯁꯤꯅ ꯈ꯭ꯋꯥꯏꯗꯒꯤ ꯅꯨꯡꯉꯥꯏꯌꯦ ꯁꯝꯃꯔꯁꯦꯀꯣ ꯑꯗ ꯋꯤꯟꯇꯔ ꯅꯪꯉꯤꯗꯤ ꯏꯁꯄ꯭ꯔꯤꯡꯅ ꯅꯨꯡꯉꯥꯏꯕ꯭ꯔꯥ ꯑꯣ ꯏꯁꯄ꯭ꯔꯤꯡꯁꯤꯗꯤ ꯍꯣꯏ ꯑꯗꯨꯝ ꯅꯨꯡꯉꯥꯏꯗꯀꯣ ꯌꯨꯖ꯭ꯋꯦꯂꯤ ꯒ꯭ꯔꯤꯟ ꯄ꯭ꯂꯥꯟꯁꯀꯨꯝꯕꯁꯨ ꯑꯗꯨꯝ ꯍꯧꯔꯛꯄ ꯃꯇꯝꯁꯤꯅ ꯑꯗꯨꯝ ꯍꯣꯏ ꯑꯗꯨ ꯅꯨꯡꯉꯥꯏꯌꯦ